ꯍꯜꯂꯣ
ꯀꯩꯅꯣ ꯍꯂꯣ ꯍꯜꯂꯣ ꯑꯣ ꯇꯣ
ꯍꯜꯂꯣ ꯍꯜꯂꯣ
ꯑꯣ ꯑꯣ ꯇꯥꯏ ꯇꯥꯏ
ꯗꯧꯔꯤꯅ ꯀꯥꯏ
ꯅꯪꯗꯦ
ꯠꯇꯕꯣ
ꯍꯥꯥ
ꯑꯕꯣ
ꯆ ꯍꯣꯏ ꯂꯝꯪꯗꯦ
ꯅ ꯌꯦ ꯈ ꯃꯊꯌꯥ
ꯑꯂꯨꯒ ꯕꯤꯟꯁ ꯀ ꯆꯌꯦ ꯅꯪꯗꯤꯦ
ꯎꯝꯅꯤꯅꯦ ꯑ ꯀꯥꯉꯕ
ꯇ ꯑ ꯐꯣꯟ ꯐꯣꯟꯗꯣ ꯅꯛꯄꯒ ꯉꯥꯔꯣ
ꯃꯅꯦ ꯇ ꯍꯧꯅ ꯍꯥꯏꯥꯏꯁꯨ
ꯑꯥ ꯃꯥꯔꯤ ꯀꯣꯅ
ꯎꯝ ꯎꯝ ꯍꯥꯏꯥꯏꯗ
ꯅꯪꯗꯤ
ꯅꯨꯡꯉꯥꯏꯔꯤꯌꯦ ꯑꯩꯁꯨ
ꯎꯝ ꯁ ꯝ ꯊꯥꯕ꯭ꯔ ꯅꯣꯏꯔꯤꯦ
ꯑꯗꯨꯝ ꯀꯥꯏ
ꯎꯝ
ꯑꯣ ꯅꯪ ꯀꯩꯀꯩ ꯊꯕ ꯍꯣꯠꯅꯔꯤꯒꯦ ꯍꯧꯖꯤꯛꯀ
ꯅꯅꯣ ꯑꯣꯖꯥ ꯃꯆꯥ ꯇꯧꯋꯦ
ꯌꯥ ꯐꯩ ꯀꯣ ꯃꯤꯗꯤ ꯇꯂꯣꯞ ꯆꯥꯔꯦ
ꯗꯦꯃꯦꯟ ꯔꯤꯒꯨꯂꯔ ꯑꯣꯏꯗꯕꯒꯤ ꯑꯁ ꯌꯥꯗꯣꯏꯗ
ꯍꯥꯏꯌꯥꯔ ꯀ꯭ꯂꯥꯁꯇꯔ꯭ꯔꯥ ꯅꯠꯇ꯭ꯔꯒ ꯂꯣꯋꯔ ꯀ꯭ꯂꯥꯁꯇ꯭ꯔꯥꯅ
ꯎꯝ ꯏꯖ ꯋꯥꯇ ꯌꯦꯅꯤꯗ
ꯑ ꯅꯅꯨꯡꯉꯔꯕ꯭ꯔꯥ
ꯎꯝꯅꯨꯡ ꯃꯥꯔꯦ ꯃꯔꯛ ꯃꯔꯥꯛꯛꯇꯗꯤ ꯑꯗꯨꯝ
ꯅꯪ ꯌꯨꯝ ꯕꯔꯥ ꯂꯩꯔꯤ ꯕ꯭ꯔꯣ ꯅꯠꯇ꯭ꯔꯒ ꯀꯩꯅꯣ ꯑꯦꯀꯣꯃꯤꯣꯗꯦꯁꯟ ꯌꯥꯎꯕ꯭ꯔꯣ ꯐꯝꯗꯔꯥ
ꯑꯣ ꯍꯟꯗꯅꯦ
ꯑꯣ ꯈꯨꯠꯅꯥ
ꯍꯁꯠꯇ ꯅꯤꯡꯅꯦ ꯑꯗꯨ ꯃꯦꯂꯥꯏꯇ ꯍꯒꯤꯤ
ꯑꯥ ꯅꯪꯒꯤꯆꯦ ꯋꯇꯣ ꯅꯨꯡꯉꯥꯏꯔꯤꯕ꯭ꯔꯥꯅꯨꯡꯥꯏ
ꯑꯦ ꯅꯪ ꯑꯥꯏꯇꯦ
ꯑꯗꯨꯒꯤꯅꯦꯕ ꯅꯪꯒꯤ ꯀꯩꯅꯣꯗꯣ ꯅꯪꯒꯤ ꯀꯣꯟꯖꯗꯣ ꯀꯩꯅꯣ ꯇꯧꯕꯗꯣ ꯅꯦꯋꯥ ꯅꯨꯡꯉꯥꯏꯇ꯭ꯔꯗꯤꯂꯦꯟꯁ ꯈꯣꯟꯖꯦꯜ ꯃꯥꯟꯕꯗꯣ
ꯎꯝ
ꯑꯗꯨꯨꯃꯥꯏꯅ ꯇꯧꯋꯦꯕ
ꯐꯥꯏꯚ ꯖꯤꯗꯤ ꯆꯤꯡꯉꯦ ꯑꯗꯣ ꯅꯦꯠꯋꯥꯛ ꯅꯨꯡꯉꯥꯏꯇꯕꯒꯨꯝ ꯇꯧꯋꯦ
ꯎꯝ ꯍꯣꯏ ꯋꯥ ꯅꯨꯡꯉꯥꯏꯇ ꯃꯥꯦ ꯄ ꯍꯪꯒꯦ ꯈꯣ ꯣ
ꯎꯝ ꯅꯪꯒꯤ ꯈꯨꯟꯖꯦꯜꯁꯨ ꯑꯗꯨꯝ ꯇꯧꯋꯦ
ꯎꯝ
ꯇ ꯇꯧ ꯍꯣꯏꯕ ꯍꯣꯏ
ꯑꯣ
ꯅꯪꯒꯤꯦ ꯀꯣꯂꯦꯁ ꯎꯝ ꯑꯪ ꯐꯦꯁ ꯂꯔꯦꯗꯤ ꯀ ꯌꯥꯥꯎꯗꯕ꯭ꯔꯣ
ꯐꯖꯟ ꯑꯇꯥ
ꯎꯝ ꯍꯧꯖꯤꯛꯇꯤ ꯇꯥ ꯔꯕꯣ
ꯑꯥ ꯇꯥꯔꯦ ꯑ ꯀꯩꯅꯣ ꯇꯠꯂꯦꯕꯀꯣ
ꯅꯪ ꯑ ꯍꯣꯂꯤ ꯑꯗꯨꯇꯗꯅ ꯇ
ꯎꯥ ꯀꯩ ꯍꯥꯏꯔꯤꯅꯣ ꯅꯪ ꯍꯧꯖꯤꯛ ꯍꯥꯏꯔꯤꯗ ꯀꯣꯂꯦꯖ ꯍꯥꯏꯕꯗꯣ
ꯅꯥꯡ ꯀꯂꯦꯁꯗ ꯏꯔꯤ ꯀꯂꯊꯕ ꯇꯗꯦꯩꯅ
ꯑꯁ ꯈꯪꯗꯦ ꯊꯕꯛꯀ ꯊꯤꯕꯤꯌꯣ ꯅꯪꯅ
ꯀꯔꯤ ꯇ ꯏ
ꯂꯅꯥꯔꯣꯝꯗ ꯊꯕꯛ ꯐꯕ ꯂꯩꯔꯗꯤ ꯊꯤꯕꯤꯌꯣ
ꯍꯕꯂꯥꯏꯇꯦ ꯀꯣꯏꯗꯤ ꯑꯣꯗꯒꯨꯝꯕ ꯇꯧꯅꯤꯡꯕ꯭ꯔꯣ
ꯍꯣꯏ ꯑꯣꯖꯥ ꯇꯧꯗꯣꯏꯅꯦ
ꯑ
ꯎ
ꯂ ꯇꯧ ꯈꯦꯔꯣ ꯑꯗꯨꯗꯤ
ꯅꯣꯏ ꯅꯣꯏꯔꯣꯝꯗ ꯁꯥꯗ꯭ꯔꯣ
ꯑꯗꯦ ꯅꯣꯡ ꯇꯣ ꯌꯥ
ꯑꯁ ꯐꯩꯌꯦꯅ ꯑꯗꯨꯗꯤ ꯑꯩꯈꯣꯏꯗꯗꯤ ꯅꯣꯡꯁꯨ ꯆꯨꯗꯦ ꯃꯝꯗꯤ ꯃꯝꯃꯦꯕꯀꯣ ꯑꯗꯣ ꯅꯣꯡ ꯆꯨꯗꯦ
ꯑꯗꯨꯗꯤ ꯅꯣꯡ ꯆꯨ ꯃꯟꯕꯒꯤꯂꯥꯏꯕ ꯅꯨꯡꯉꯥꯏꯇꯔ
ꯑꯣ ꯍꯣꯏ ꯅꯣꯡꯗ ꯆꯨꯝꯍꯜꯂꯗꯤ ꯅꯨꯡꯉꯥꯏꯇꯦꯀꯣ ꯌꯥꯝ ꯆꯣꯠꯄꯗꯣ ꯎꯝ ꯑꯗꯨ
ꯖꯨꯟ ꯗꯦꯠ ꯋꯥ ꯋꯥꯟꯗꯒꯤ ꯑꯗꯨꯝ ꯁꯨꯕ ꯍꯧꯔꯝꯃꯦ ꯃꯁꯤꯁꯨ ꯑꯗꯨꯝ ꯁꯨ
ꯑꯣ ꯇꯩꯅꯣ ꯍꯧꯖꯤꯛ ꯀꯅꯥ ꯀꯅꯥ ꯂꯩꯔꯤꯅꯣ
ꯎꯁꯣꯏ ꯏꯕꯝ ꯏꯃꯥ ꯕꯕꯥ ꯑꯩ ꯑꯗꯨꯝ ꯂꯩ ꯗꯤ ꯀ ꯅꯥ ꯀꯅꯥ ꯂꯒꯅ
ꯑꯗꯨ ꯑꯩꯒꯤ ꯏꯅꯥꯎꯅꯨꯄꯥ ꯑꯃꯒ ꯑꯩꯒꯤ ꯏꯆꯦ ꯑꯃ
ꯁꯣ ꯎꯝꯥꯏꯅꯦ ꯍꯥꯏꯒꯗꯤ
ꯇꯗ ꯄꯩꯁꯥ ꯂꯩꯇ꯭ꯔꯗꯤ ꯂꯩꯕ ꯅꯨꯡꯉꯥꯏꯇꯦ ꯔꯦꯟ ꯂꯩꯕꯁꯨ
ꯎꯝ ꯁꯤꯂꯒꯅꯦ ꯔꯥꯖꯁꯊꯥꯟ
ꯍꯥ
ꯎ ꯑ ꯀ
ꯑꯩ ꯅꯍꯥꯟ ꯂꯩꯕ ꯃꯐꯝꯗꯣ ꯂꯩꯇ꯭ꯔꯦ ꯑꯩ ꯍꯣꯡꯈ꯭ꯔꯦ
ꯎꯝ
ꯣꯏ
ꯑꯥ
ꯑꯩꯒꯤ ꯕꯦꯛꯒ꯭ꯔꯥꯎꯟ ꯃꯈꯣꯟꯗꯣ ꯌꯥꯝ ꯇꯥꯕ꯭ꯔꯕ
ꯍ ꯔ ꯀꯩꯗꯤ ꯇꯃ ꯐꯣꯅꯦ
ꯇꯥꯗꯦ ꯇꯥꯗ
ꯌꯦꯕꯒꯤ ꯑꯣꯏ ꯑꯣꯏꯗ
ꯁꯥꯕꯅ ꯁꯥꯕꯅ ꯅꯪ ꯄ ꯨꯡ ꯑ ꯄꯨꯡ ꯀꯌꯥꯗ ꯇ ꯇꯣꯏꯅꯣ
ꯕ ꯁꯊꯤꯡ
ꯀꯔꯤꯗ꯭ꯔꯃ ꯌꯦꯡꯒꯦ ꯅꯪ ꯍꯧꯖꯤꯛꯀꯥꯟ
ꯑꯣꯗ ꯑꯦꯠ ꯅꯪꯗꯤꯗꯃ ꯌꯦꯡꯕ꯭ꯔꯣ
ꯌꯦ
ꯎ ꯀꯗꯤ ꯌꯦꯒꯅ
ꯍ ꯌ ꯀ꯭ꯔꯤꯍꯕ
ꯣꯕꯤ ꯌꯦꯡꯗ ꯍꯥꯏꯦꯒ
ꯎꯝ ꯃꯨꯚꯤꯕꯣꯛ ꯁ ꯑꯣꯏꯒꯦꯦꯝꯅꯦ
ꯎꯝ ꯌꯗꯤ ꯌꯦ ꯑꯗꯨꯝ ꯌꯦꯡꯉꯤ ꯑꯩꯈꯣꯏꯅ ꯁꯞꯄꯣꯔꯠ ꯇꯧꯕ ꯇꯦꯡ ꯁꯥꯟꯅꯔꯗꯤꯀꯣ ꯑꯗꯨꯝ ꯌꯦꯡꯕꯅꯦ
ꯑ
ꯗꯤꯒ ꯁꯇꯥꯔꯦ ꯁꯟꯗꯦ ꯏꯔ ꯑꯗꯨꯅꯤ ꯍꯦꯒꯦꯅꯦ ꯃꯛꯇ
ꯅꯦꯠꯋꯥꯛ ꯅꯨꯡꯉꯥꯏꯇꯕꯁꯤꯅ ꯅꯦꯠꯋꯥꯛ ꯅꯨꯡꯉꯥꯏꯇꯕꯁꯤꯅ ꯂꯣꯏꯔꯦ
ꯐꯖꯅ ꯇꯥꯗ꯭ꯔꯦ ꯅꯪ ꯍꯥꯏꯔꯤꯗꯣ
ꯍ ꯍ ꯍꯁꯨ ꯁꯀꯨ ꯀꯣꯂꯦꯖ ꯀꯗꯔꯣ ꯅꯪ
ꯎꯝ ꯌꯨꯝ ꯂꯩ ꯅꯤ ꯑꯗꯨꯝ ꯅꯪꯗꯤ
ꯀꯁꯨꯨ ꯌꯨꯝ ꯍꯥꯏꯔꯤꯅ
ꯂꯧ ꯂꯧꯒꯨꯝꯕ ꯆꯠꯇꯕ꯭ꯔꯥ ꯚꯦꯀꯦꯁꯟ ꯂ ꯚꯦꯀꯦꯁꯟ ꯂ
ꯅꯦꯛꯁꯛ ꯃꯨꯀꯕꯥꯎꯅꯤꯗꯥꯁꯀꯣ
ꯑꯣ ꯌꯥꯝ ꯅꯨꯡꯉꯥꯏꯔꯅꯦ ꯑꯗꯨꯗꯤ
ꯍ ꯅꯨꯡꯉꯥꯏꯇꯦ ꯑꯩꯈꯣꯏ ꯌꯨꯝꯗꯒꯤ ꯁ꯭ꯀꯨꯜꯗꯣ ꯌꯥꯝ ꯂꯥꯞꯄꯅꯦꯕ
ꯑꯣ ꯈꯣꯡꯅ ꯆꯠꯄ꯭ꯔꯥ
ꯍꯣꯏ ꯎ ꯏꯄꯤꯕ ꯎꯝ ꯀꯩꯅꯣ ꯇꯝꯕ ꯍꯧꯔꯅꯤ
ꯐꯖꯅ ꯇꯝꯃꯣ ꯁꯣꯛꯇꯕꯤꯗ
ꯎꯝ ꯌꯥꯝ ꯂꯞꯄꯒꯤ ꯈꯣꯡꯅ ꯆꯠꯄꯗꯣ ꯌꯥꯝ ꯋꯥꯔꯦꯕ
ꯀꯣ ꯅꯦꯠꯋꯣꯔꯛ ꯈꯔ ꯅꯨꯡꯉꯥꯏꯕ ꯀꯥꯟꯗ
ꯎꯝ
ꯀꯣ
ꯎꯝ ꯍꯝ
ꯍꯣꯏ ꯊꯝꯈ꯭ꯔꯒꯦꯀꯣ
ꯎꯝ ꯎꯝꯝ ꯎꯝ